ꯇꯥꯕ꯭ꯔꯣ ꯇꯥꯏꯌꯦ ꯇꯥꯏꯌꯦ ꯆꯥꯛ ꯏꯁꯤꯡ ꯆꯥꯛ ꯏꯁꯤꯡ ꯎꯅꯕꯤꯔꯕ꯭ꯔꯣ
ꯆꯥꯛ ꯏꯁꯤꯡꯁꯤ ꯉꯁꯤꯗꯤ ꯑꯩ ꯇꯧꯗ꯭ꯔꯦ ꯑꯩ ꯌꯥꯁꯤ ꯅꯥꯕ ꯌꯥꯁꯤ ꯅꯥꯕꯗꯒꯤ ꯑꯩꯁꯤꯦ ꯆꯥꯛꯁꯤ ꯆꯥꯅꯤꯡꯗ꯭ꯔꯦ ꯑꯩꯈꯣꯏꯒꯤ ꯂꯐꯣꯏ ꯆꯥꯕ ꯐꯥꯎꯕ ꯅꯥꯔꯦ ꯍꯥꯏꯕ ꯇꯥꯔꯦ ꯑꯩꯒꯤ ꯌꯥꯁꯤ ꯇꯧꯔꯨꯁꯤ ꯉꯁꯤꯁꯤ ꯕꯦꯔꯥ ꯀꯥꯔꯦ ꯑꯗꯨꯅ ꯑꯩ ꯆꯥꯛ ꯆꯥꯗ꯭ꯔꯦ ꯉꯁꯤꯗꯤ ꯑꯩꯈꯣꯏꯒꯤ ꯑꯇꯣꯞꯄ ꯌꯦꯔꯨꯝꯒꯨꯝꯕ ꯂꯐꯣꯏꯒꯨꯝꯕ ꯃꯍꯤ ꯈꯔ ꯊꯛꯆꯤꯜꯂꯒ ꯑꯗꯨꯃꯥꯏꯅ ꯑꯣꯏꯅ ꯑꯩꯁꯤ ꯇꯧꯈ꯭ꯔꯦ ꯅꯨꯡꯗꯤ ꯆꯥꯔꯕ꯭ꯔꯣ
ꯑꯩꯁꯨ ꯆꯥꯈꯔꯦ ꯉꯁꯤꯒꯤ ꯑꯗꯨꯗꯤ ꯌꯥꯅꯥꯏ ꯍꯥꯏꯗꯨꯗꯤ ꯅꯨꯡꯉꯥꯏꯇꯦ ꯅꯦ ꯑꯗꯨꯗꯤ ꯍꯥꯏꯗꯤ ꯆꯥꯕ ꯊꯛꯄ ꯀꯩꯗꯧꯕꯗ ꯑꯗꯨꯝ ꯁꯤꯖꯤꯟꯅꯗꯕ ꯌꯥꯗ꯭ꯔꯕ ꯑꯣꯏꯔꯕꯅꯤꯅ ꯀꯃꯥꯏꯅ ꯇꯧꯕꯅꯣ ꯑꯗꯣ ꯍꯥꯟꯅ ꯈꯤꯇꯪ ꯊꯨꯅ ꯌꯦꯡꯊꯣꯛꯎꯕꯅ ꯐꯒꯅꯤꯅꯦ ꯆꯥꯕ ꯊꯛꯄ ꯃꯄꯨꯡ ꯐꯥꯔꯛꯇ꯭ꯔꯗꯤ ꯊꯕꯛ ꯏꯪꯈꯥꯡ ꯇꯧ ꯇꯧꯕꯗ ꯑꯣꯏꯔꯣ ꯀꯩꯗ ꯑꯣꯏꯔꯣ ꯁꯨꯝ ꯅꯨꯡꯉꯥꯏꯔꯛꯑꯣ ꯄꯥꯡꯒꯜ ꯌꯥꯎꯔꯛꯑꯣꯏꯕ ꯑꯗꯣ ꯎꯝ ꯈꯔ ꯊꯨꯅ ꯆꯠꯂꯒ ꯌꯦꯡꯊꯣꯛꯄꯅ ꯐꯅꯦꯅ ꯈꯜꯂꯤ ꯀꯃꯥꯏꯅ ꯅꯪ ꯀꯃꯥꯏꯅ ꯇꯧꯒꯦꯅ ꯈꯜꯂꯤ ꯑꯗꯨꯗꯤ
ꯑ ꯃꯁꯤꯁꯤ ꯑꯊꯨꯕꯗ ꯌꯦꯡꯊꯣꯛꯇꯕꯗꯤ ꯌꯥꯔꯣꯏꯗꯕꯅꯤ ꯇꯧꯔꯤꯁꯤꯦ ꯑꯩꯁꯤ ꯀꯨꯏ ꯀꯨꯏꯗꯅ ꯁꯦꯝꯃꯨꯕꯅꯦꯕ ꯆꯍꯤ ꯑꯅꯤꯃꯨꯛꯀꯤ ꯃꯃꯥꯡꯁꯤꯗ ꯑꯗꯨꯝ ꯑꯣꯏꯅꯗꯤ ꯀꯨꯏꯅ ꯆꯠꯂꯛꯀꯅꯤ ꯐꯖꯅꯁꯦ ꯁꯤꯖꯤꯟꯅꯔ ꯍꯥꯏꯗꯤ ꯑꯗꯨꯃꯥꯏꯅ ꯍꯥꯏꯔꯛꯄꯅꯦ ꯑꯗꯨ ꯀꯔꯝ ꯇꯧꯕꯅꯣ ꯈꯪꯗꯦ ꯉꯔꯥꯡ ꯅꯍꯥꯟꯁꯦ ꯑꯩꯅ ꯀꯩꯅꯣ ꯇꯧꯕꯁꯤꯗ ꯀꯥꯏꯔꯛꯑꯦ ꯑꯩꯒꯤ ꯃꯦꯜꯂꯤꯕꯁꯤ ꯌꯥꯁꯤ ꯀꯥꯏꯔꯛꯄꯦ ꯑꯗꯨꯗꯒꯤ ꯍꯥꯏꯗꯤ ꯑꯩꯅ ꯃꯤꯁꯦꯜ ꯂꯧꯔꯒ ꯌꯦꯡꯕ ꯃꯇꯝꯗ ꯑꯩꯈꯣꯏꯒꯤ ꯄꯨꯡꯈꯣꯛ ꯍꯣꯔꯒ ꯂꯩꯔꯝꯃꯦ ꯑꯩꯈꯣꯏꯒꯤ ꯑꯩꯒꯤ ꯀꯩꯅꯣ ꯅꯥꯔꯤꯕ ꯃꯄꯥꯗꯣ ꯑꯗꯒꯤꯗꯤ ꯑꯁ ꯁꯤꯗꯤ ꯑꯩꯅ ꯅꯧꯍꯧꯅꯅ ꯑꯃꯨꯛ ꯃꯦꯟꯗ꯭ꯔꯗꯤ ꯌꯥꯔꯣꯏꯅ ꯑꯗꯨꯃꯥꯏꯅ ꯇꯧꯔꯦ ꯑꯗꯣ ꯄꯩꯁꯥ ꯅꯨꯡꯁꯥꯁꯤ ꯈꯔ ꯐꯔꯛ ꯇꯥꯔꯦ ꯑꯩꯁꯦ ꯑꯗꯨꯒꯤ ꯑꯩꯁꯦ ꯈꯥꯡꯉꯒ ꯂꯩꯕꯅꯤꯅꯦ ꯇꯧꯔꯤꯁꯦ ꯀꯔꯝ ꯇꯧꯒꯗꯕꯅꯣ ꯈꯪꯗ꯭ꯔꯦ ꯑꯩꯁꯨ ꯌꯥ ꯌꯥꯁꯤꯦꯔꯛꯇ ꯐꯠꯇꯕꯁꯦ ꯄꯥꯡꯒꯜ ꯑꯃ ꯏꯊꯣꯛ ꯊꯣꯛꯇ꯭ꯔꯦꯅꯦ
ꯄꯩꯁꯥ ꯍꯥꯏꯁꯦ ꯄꯩꯁꯥ ꯂꯩꯕ ꯂꯩꯇꯕ ꯌꯦꯡꯗꯕ ꯌꯥꯗꯕꯅꯦ ꯑꯗꯨ ꯍꯥꯟꯅ ꯌꯦꯡꯅꯕ ꯍꯣꯠꯅꯒꯗꯕꯅꯤ ꯀꯩꯅꯣ ꯂꯩꯇꯦ ꯂꯩꯇꯦꯅ ꯁꯨꯝ ꯇꯧꯔꯒ ꯂꯩꯕ ꯌꯥꯕꯗꯤ ꯅꯠꯇꯕꯅꯤꯅ ꯑꯩꯒꯤ ꯃꯣꯠꯇꯗꯤ ꯎꯄꯥꯏ ꯑꯃ ꯇꯧꯔꯒ ꯄꯩꯁꯥꯗꯨ ꯆꯥꯎꯔꯥꯛꯄ ꯍꯥꯟꯅ ꯅꯣꯏꯗꯤ ꯂꯥꯏꯌꯦꯡꯉꯨꯔꯕꯅꯤꯅ ꯆꯥꯎꯔꯥꯛꯄ ꯀꯌꯥꯝ ꯆꯪꯒꯅꯤ ꯍꯥꯏꯕꯗꯨꯗꯤ ꯈꯪꯉꯝꯃꯅꯤ ꯃꯐꯝ ꯃꯥꯟꯅꯗꯕꯒꯤ ꯈꯔ ꯈꯦꯠꯅꯕ ꯂꯩ ꯇꯥꯔꯒꯁꯨ ꯑꯗꯨꯅ ꯁꯨꯝꯈꯩ ꯂꯩꯔꯗꯤ ꯌꯥꯔꯅꯤ ꯍꯥꯏꯐꯦꯠ ꯍꯥꯏꯕꯗꯨ ꯈꯪ ꯇꯥꯔꯒꯗꯤ ꯑꯗꯨ ꯊꯧꯔꯥꯡ ꯇꯧꯔꯒ ꯆꯠꯅꯕ ꯇꯧꯒꯗꯕꯅꯤ ꯄꯩꯁꯥ ꯂꯩꯇꯦ ꯂꯩꯇꯦꯅ ꯈꯥꯡꯉꯒ ꯂꯩꯕ ꯌꯥꯕꯁꯨ ꯅꯠꯇꯦ ꯑꯗꯨꯒ ꯂꯩꯇꯦ ꯍꯥꯏꯔꯤꯕ ꯄꯩꯁꯥꯗꯨ ꯎꯄꯥꯏ ꯁ ꯂꯩꯇꯕꯃꯛꯁꯨ ꯅꯠꯇꯕꯅꯤꯅ ꯑꯩꯗꯤ ꯑꯗꯨꯃꯥꯏꯅ ꯇ ꯊꯣꯛꯍꯟꯅꯤꯡꯉꯦꯅ ꯈꯜꯂꯦ
ꯍꯣꯏ ꯑꯊꯨꯕꯗ ꯇꯧꯊꯣꯛꯅꯕꯗꯤ ꯇꯧꯔꯒꯦ ꯑꯩꯁꯦ ꯑꯗꯨꯒ ꯑꯩꯁꯦ ꯄꯩꯁꯥ ꯉꯍꯥꯛꯀꯤ ꯋꯥꯁꯨ ꯅꯠꯇꯅ ꯍꯟꯗꯛ ꯊꯥꯁꯦ ꯑꯩ ꯊꯕꯛ ꯈꯔ ꯆꯤꯟꯕ ꯑꯗꯨꯗꯒꯤ ꯃꯊꯪ ꯊꯥ ꯌꯧꯔꯨꯔꯕꯗꯤ ꯑꯩꯁꯦ ꯊꯕꯛꯁꯦ ꯀꯣꯝꯃꯅꯦꯕ ꯍꯟꯗꯛ ꯊꯥꯁꯦ ꯊꯕꯛꯁꯦ ꯈꯔ ꯆꯤꯟꯕꯒꯤ ꯑꯩꯁꯦ ꯁꯤ ꯊꯕꯛꯁꯦ ꯗꯥꯛꯇꯔꯗ ꯆꯠꯂꯒ ꯁꯨꯝ ꯁꯃꯥꯏꯅ ꯋꯥꯔꯤ ꯋꯥꯇꯥꯏ ꯇꯧꯔꯒ ꯌꯦꯡꯊꯣꯛꯄꯒꯤ ꯃꯇꯝꯁꯤꯁꯨ ꯁꯪꯗ꯭ꯔꯕ ꯇꯧꯔꯤꯁꯦ ꯑꯗꯨꯅꯅꯤ ꯑꯩꯅ ꯌꯥ ꯇꯥꯔꯗꯤ ꯍꯥꯏꯔꯒ ꯈꯥꯡꯕꯅꯦ ꯇꯧꯔꯤꯁꯦ ꯑꯗꯨꯕꯨ ꯑꯩꯈꯣꯏꯒꯤ ꯑꯩꯁꯤ ꯉꯔꯥꯡ ꯅꯍꯥꯟꯁꯨ ꯂꯩꯥꯏꯍꯧꯁꯥ ꯂꯥꯏꯍꯧꯁꯤ ꯇꯧꯒꯦꯅ ꯑꯗꯨꯃꯥꯏꯅ ꯇꯧꯕꯅꯤ ꯂꯥꯏꯍꯧ ꯇꯧꯒꯦ ꯇꯧꯕꯗꯒꯤ ꯑꯃꯨꯛ ꯑꯩꯒꯤ ꯉꯣꯄꯥꯛꯁꯤ ꯆꯥꯊꯠꯂꯛꯑꯦ ꯑꯩꯈꯣꯏꯒꯤ ꯃꯥꯣꯠ ꯑꯜꯁꯔ ꯍꯥꯏꯗꯣ ꯑꯗꯨꯃꯥꯏꯅ ꯇꯧꯔꯒ ꯑꯗꯒꯤ ꯌꯥꯕ ꯅꯥꯀꯟ ꯁꯥꯏꯕ ꯌꯥꯕ ꯅꯥꯀꯟꯁꯤꯅ ꯑꯃꯨꯛ ꯋꯥꯠ ꯑꯜꯁꯔꯗꯨ ꯇꯧꯁꯤꯜꯂꯛꯄꯗꯒꯤ ꯆꯥꯛ ꯆꯥꯕꯁꯤꯗ ꯊꯨꯞꯄꯒꯀꯣ ꯌꯥꯝꯅ ꯅꯨꯡꯉꯥꯏꯇꯕ ꯍꯥꯏꯗꯨ ꯑꯣꯏꯔꯦ ꯑꯗꯨꯅ ꯍꯧꯖꯤꯛ ꯑꯩ ꯆꯥꯕ ꯊꯛꯄ ꯃꯊꯣꯡ ꯃꯔꯝ ꯑꯝꯇꯥ ꯈꯪꯗꯦ ꯇꯧꯔꯤꯁꯦ ꯑꯗꯒꯤ ꯑꯩ ꯍꯥꯏꯔꯦ ꯑꯩꯁꯤꯗꯤ ꯑꯃꯨꯛ ꯆꯥꯛ ꯆꯥ ꯅꯠꯇ꯭ꯔꯒꯥꯗꯤ ꯄꯨꯛ ꯊꯟꯗꯕ ꯃꯤ ꯍꯥꯏꯗꯨ ꯑꯣꯏꯗꯣ ꯑꯇꯣꯞꯄ ꯑꯆꯥꯄꯣꯠꯅ ꯀꯔꯤꯅ ꯃꯍ ꯃꯍꯨꯠ ꯁꯤꯜꯂꯒ ꯄꯨꯛꯊꯟꯕꯥ ꯃꯤ ꯍꯥꯏꯗꯨꯁꯨ ꯑꯣꯏꯗꯕꯅꯤꯅ ꯆꯥꯛꯁꯤ ꯄꯨꯊꯟꯅ ꯆꯥꯗꯕꯒꯤ ꯑꯩꯁꯨ ꯈꯣꯏꯔꯥꯡ ꯈꯣꯏꯁꯥꯎ ꯇꯧꯔꯒ ꯂꯩꯔꯕꯅꯤ ꯍꯥꯏ ꯇꯧꯔꯤꯁꯦ
ꯣꯏ ꯑꯗꯨꯑꯣꯏꯗꯤ ꯍꯣꯏ ꯆꯥꯛ ꯆꯥꯛ ꯆꯥꯛ ꯆꯥꯔꯒꯅ ꯍꯦꯟꯅ ꯄꯨꯛ ꯊꯟꯖꯕ ꯅꯨꯡꯉꯥꯏꯖꯕ ꯃꯤꯁꯨ ꯂꯩ ꯑꯗꯣ ꯑꯗꯨꯝꯕ ꯃꯤꯗꯨꯗꯗꯤ ꯆꯥꯡ ꯅꯠꯇ꯭ꯔꯤꯈꯩꯗꯤ ꯑꯇꯣꯞꯄ ꯄꯣꯠ ꯐ ꯌꯥꯝꯅ ꯄꯨꯛꯊꯅ ꯆꯥꯔꯦ ꯍꯥꯏꯔꯒꯁꯨ ꯀꯩꯁꯨ ꯃꯣꯏꯗꯗꯤ ꯑꯗꯨꯒꯤ ꯀꯥꯟꯅꯕ ꯑꯥ ꯏꯪ ꯈꯪꯗꯕꯗꯧꯅ ꯑꯗꯨꯝ ꯇꯧꯕꯅꯦ ꯑꯗꯨꯅꯅꯦ ꯑꯗꯣ ꯑꯩꯈꯣꯏꯗꯤ ꯆꯥꯛꯁꯦꯗꯣꯡ ꯆꯥꯛ ꯅꯠꯇ꯭ꯔꯁꯨ ꯑꯆꯥꯄꯣꯠ ꯆꯥꯔꯒ ꯄꯣꯛ ꯊꯜꯂꯁꯨ ꯑꯗꯨꯝ ꯉꯝꯕꯗꯣ ꯑꯣꯏꯌꯦꯕ ꯑꯗꯨꯗꯨꯅ ꯑꯗꯨꯃꯥꯏꯅꯃꯛꯇꯤ ꯇꯧꯗꯦ ꯑꯗꯣ ꯆꯥꯛ ꯆꯥꯗ꯭ꯔꯗꯤ ꯅꯨꯡꯉꯥꯏꯇꯦꯅ ꯄꯨꯛꯊꯟ ꯊꯐꯝ ꯈꯪꯗꯦꯅ ꯍꯥꯏꯔꯒ ꯆꯥꯛꯇꯣ ꯆꯥꯕ ꯌꯥꯗ꯭ꯔꯦ ꯍꯥꯏꯔꯕꯅꯤꯅ ꯍꯧꯖꯤꯛꯇꯣ ꯅꯨꯡꯉꯥꯏꯔꯝꯃꯔꯣꯏ ꯅꯁꯥꯗꯣ ꯑꯗꯨ ꯑꯗꯨꯅ ꯌꯦꯟꯊꯣꯛꯅꯕꯗꯣ
ꯍꯣꯏ ꯇꯧꯔꯒꯦ ꯑꯩꯁꯤ ꯍꯧꯖꯤꯛꯁꯤ ꯑꯩꯈꯣꯏꯒꯤ ꯑꯍꯟꯗꯒ ꯄꯤꯖꯅꯕ ꯑꯗꯒꯤ ꯑꯉꯥꯡ ꯑꯩꯈꯣꯏ ꯃꯌꯥ ꯍꯧꯗ꯭ꯔꯤꯕꯗꯒ ꯄꯤꯖꯅꯕ ꯑꯩꯈꯣꯏꯒꯤ ꯄꯨꯂꯞ ꯒ꯭ꯔꯥꯏꯟꯗꯔꯗ ꯇꯛꯈꯥꯏꯔꯒ ꯑꯩꯈꯣꯏꯒꯤ ꯆꯥꯒꯗꯕ ꯄꯣꯠ ꯃꯆꯩ ꯃꯈꯩꯗꯤ ꯄꯨꯂꯞ ꯇꯛꯈꯥꯏꯔꯒ ꯄꯤꯖꯕꯗꯣ ꯑꯗꯨꯒꯤ ꯃꯑꯣꯡꯗ ꯑꯣꯏꯅ ꯇꯧꯔꯁꯤꯔꯥꯅ ꯑꯩꯁꯤ ꯈꯜꯂꯕꯗꯤ ꯍꯥꯏꯗꯤ ꯁꯥꯏꯗ꯭ꯔꯁꯨ ꯌꯥꯅꯕ ꯌꯥꯒꯤ ꯃꯊꯧꯁꯤ ꯇꯥꯗꯅꯕ ꯑꯗꯨ ꯑꯣꯏꯔꯒ ꯄꯨꯛ ꯊꯜꯍꯟꯗꯕ ꯇꯥꯔꯒꯗꯤ ꯑꯩꯁꯤ ꯄꯨꯛꯁꯤ ꯊꯟꯕ ꯉꯝꯗ꯭ꯔꯦꯕ ꯆꯕꯁꯤꯁꯨ ꯑꯩꯅ ꯑꯩꯅ ꯍꯥꯏꯔꯤꯁꯤꯅꯦ ꯂꯐꯣꯏ ꯆꯥꯕ ꯐꯥꯎꯕ ꯑꯩꯁꯤꯦ ꯌꯥꯁꯤ ꯅꯥꯔꯛꯑꯦꯕ ꯑꯗꯒꯤ ꯑꯃꯨꯛ ꯑꯅꯥꯕꯗꯒꯤ ꯍꯦꯟꯗꯣꯛꯇꯨꯅ ꯃꯥꯎꯠ ꯑꯣꯜꯁꯔ ꯇꯧꯕ ꯑꯃꯨꯛ ꯌꯥꯎꯁꯤꯟꯕꯁꯤꯅ ꯑꯩꯁꯤ ꯑꯅꯤꯁꯤ ꯄꯥꯔꯒ ꯌꯥꯗ꯭ꯔꯦꯕ ꯇꯧꯔꯤꯁꯦ ꯑꯗꯨꯅ ꯑꯩꯈꯣꯏ ꯑꯊꯨꯕꯗ ꯌꯦꯡꯊꯣꯛꯅꯕꯗꯤ ꯇꯧꯔꯒꯦ ꯑꯗꯨ ꯅꯪꯗꯤ ꯊꯕꯛ ꯀꯥ ꯁꯟꯒꯗ꯭ꯔꯣ ꯑꯩ ꯊꯛ ꯃꯊꯟꯗ ꯆꯠꯄꯗꯣ ꯅꯨꯡꯉꯥꯏꯇꯦꯅ ꯅꯪꯒ ꯆꯠꯃꯤꯟꯅꯕ ꯈꯣꯠꯃꯤꯟꯅꯕꯗꯤ ꯌꯥꯒꯗ꯭ꯔꯣ
ꯑꯩꯁꯦ ꯃꯇꯝ ꯈꯔꯗꯤ ꯆꯤꯟꯈꯤꯗꯧꯕ ꯃꯥꯜꯂꯤꯅꯦ ꯑꯗ ꯈꯪꯗꯦ ꯅꯪꯅ ꯍꯥꯡꯉꯛꯄ ꯃꯇꯝꯗꯨꯒ ꯑꯩꯒ ꯆꯥꯟꯅꯕ꯭ꯔꯥ ꯍꯥꯏꯐꯦꯠ ꯍꯦꯛ ꯌꯦꯡꯉꯔꯁꯦ ꯍꯌꯦꯡ ꯅꯪ ꯀꯪꯅ ꯆꯠꯂꯒꯦ ꯈꯪꯉ ꯀꯥꯟꯗꯨꯗ ꯍꯥꯏꯔꯛꯑꯣ ꯍꯦꯛ ꯌꯥꯔꯒꯅ ꯌꯥꯔꯦ ꯌꯥꯗ꯭ꯔꯒꯅ ꯀꯔꯤ ꯎꯄꯥꯏ ꯂꯩ
ꯃꯥꯅꯦ ꯑꯗꯨꯕꯨꯗꯤ ꯑꯩ ꯍꯥꯏꯔꯛꯑꯒꯦ ꯉꯁꯤꯒ ꯍꯌꯦꯡꯒꯁꯤꯗꯤ ꯑꯩ ꯌꯥꯔꯔꯣꯏ ꯉꯁꯤ ꯁꯨ ꯑꯩ ꯊꯕꯛ ꯂꯩ ꯆꯠꯀꯗꯕ ꯑꯗꯒꯤ ꯍꯌꯦꯡꯁꯨ ꯑꯩ ꯑꯌꯨꯛ ꯉꯟꯇꯥꯗꯒꯤ ꯊꯕꯛ ꯂꯩꯈ꯭ꯔꯦ ꯑꯗꯨꯅ ꯑꯩ ꯅꯣꯡꯃ ꯅꯤꯅꯤꯁꯤꯗ ꯍꯥꯏꯔꯛꯑꯒꯦ ꯑꯩ ꯄꯩꯁꯥꯁꯤꯁꯨ ꯈꯔ ꯁꯦꯝꯗꯣꯛꯖꯤꯟ ꯇꯧꯔꯤꯒꯦ ꯍꯥꯏ ꯁꯤ ꯌꯥ ꯌꯥꯔꯛꯇꯕꯒꯤ ꯊꯕꯛꯁꯤꯁꯨ ꯑꯃꯨꯛ ꯑꯩꯈꯣꯏꯒꯤ ꯑꯊꯨꯕ ꯍꯥꯏꯗꯣ ꯑꯣꯏꯁꯤꯜꯂꯛꯄꯅꯤꯅ ꯈꯪꯍꯧꯗꯅ ꯇꯧꯁꯤꯜꯂꯛꯄꯅꯤꯅ ꯍꯥꯏꯗꯤ ꯇꯧꯒꯅꯤ ꯈꯪꯗꯕꯅꯤꯅ ꯑꯩꯅ ꯃꯥꯒꯤ ꯄ꯭ꯂꯥꯟꯗꯤ ꯇꯧꯔꯒ ꯄꯩꯁꯥ ꯑꯗꯨ ꯊꯝꯕ ꯅꯠꯇꯕꯅꯤꯅ ꯑꯇꯣꯞꯄꯗ ꯑꯩꯅ ꯁꯤꯖꯤꯟꯅꯒꯗꯕꯗꯨꯗꯒꯤ ꯈꯔ
ꯑꯍꯥꯟꯅ ꯀꯣ ꯅꯥꯏꯔꯒ ꯑꯗꯨꯃꯥꯏꯅ ꯁꯤꯟꯗꯣꯛꯑꯒ ꯇꯧꯔꯒꯦ ꯑꯗꯨꯒ ꯄꯩꯁꯥꯗꯣ ꯂꯩꯔꯛꯄꯒ ꯅꯉꯣꯟꯇ ꯍꯥꯏꯔꯒꯦ ꯍꯣꯏ ꯅꯪ ꯊꯕꯛꯄꯨꯗꯤ ꯅꯪ ꯅꯁꯥꯒꯤ ꯆꯤꯟꯖꯕꯅꯤ ꯇꯧꯔꯤꯁꯦ ꯑꯗꯨ ꯎꯄꯥꯏ ꯂꯩꯇ ꯂꯩꯇ꯭ꯔꯕꯨꯗꯤ ꯑꯩ ꯌꯦꯡꯊꯣꯛꯅꯕ ꯑꯗꯨ ꯑꯗꯨꯝ ꯇꯧꯔꯒꯦ ꯇꯧꯔꯁꯤ ꯅꯪꯗꯤ ꯑꯌꯥ ꯑꯅꯥ ꯑꯌꯦꯛ ꯀꯩꯁꯨ ꯌꯥꯎꯗꯕ ꯅꯠꯇ꯭ꯔꯣ
ꯑꯩꯕꯗꯤ ꯌꯥꯇꯌꯦ ꯗꯝ ꯑꯗꯨꯝ ꯄꯥꯛꯅꯩ ꯂꯩꯔꯦ ꯑꯅꯥ ꯑꯌꯦꯛ ꯀꯩꯁꯨ ꯌꯥꯎꯗꯦ ꯅꯣꯡꯃ ꯅꯣꯡꯃꯒꯤ ꯇꯧꯐꯝ ꯊꯣꯛꯄ ꯏꯊꯧ ꯈꯔ ꯇ ꯇꯧꯔꯒ ꯑꯗꯨꯝ ꯂꯩꯔ ꯍꯥꯏꯇꯥꯔꯦ
ꯍꯣꯏꯅꯦ ꯑꯗꯨ ꯅꯪ ꯅꯪꯁꯨ ꯍꯛꯊꯤ ꯈꯟꯕꯤ ꯈꯣꯠꯄꯤ ꯌꯥꯝ ꯇꯣꯏꯅ ꯇꯣꯏꯅ ꯇꯧꯕꯗꯣ ꯈꯔ ꯑꯗꯨꯃꯥꯏꯅ ꯁꯦꯛꯆꯜꯂꯨ ꯃꯄꯥꯟ ꯊꯣꯛꯄ ꯃꯇꯝꯗ ꯅꯪꯁꯨ ꯃꯥꯛꯁ ꯀꯔꯤ ꯀꯔꯤ ꯎꯞꯄꯒ ꯑꯗꯒꯤ ꯕꯤꯛꯁ ꯇꯨꯃꯝꯗꯥꯏꯗ ꯇꯩꯁꯟ ꯊꯤꯟꯕ ꯑꯗꯨꯃꯥꯏꯅ ꯇꯧꯔꯒ ꯅꯪꯒꯤ ꯍꯛꯊꯤ ꯈꯟꯕꯤꯗꯨꯁꯨ ꯈꯔ ꯐꯅꯕ ꯑꯗꯨꯃꯥꯏꯅ ꯇꯧꯅꯤ ꯅꯪꯁꯨ ꯍꯦꯛ ꯅꯪꯒꯤꯗꯤ ꯑꯩꯈꯣꯏꯒꯤ ꯅꯪꯒꯤ ꯅꯥꯇꯣꯟꯗꯣ ꯀꯥ ꯍꯦꯟꯅ ꯃꯌꯥꯝꯗꯒꯤ ꯁꯦꯟꯁꯤꯇꯤꯞ ꯑꯣꯏꯕ ꯍꯥꯏꯒꯗ꯭ꯔꯥ ꯑꯗꯨꯃꯥꯏꯅ ꯁꯃꯥꯏꯅ ꯇꯧꯕꯅꯦ ꯑꯅꯦ
ꯕꯤꯛꯁ ꯁꯥꯔꯒ ꯕꯤꯛꯁꯄꯨ ꯂꯣꯏ ꯂꯣꯏꯔꯕꯗꯤ ꯑꯩꯁ ꯑꯝꯇ ꯂꯩꯒꯦꯅ ꯈꯟꯕꯅꯦ ꯑꯗꯩꯗꯤ ꯍꯧꯖꯤꯛꯁꯤ ꯂꯥꯏꯈꯨꯝꯕꯤꯁꯨ ꯍꯥꯀꯠꯆꯕꯁꯦ ꯈꯔ ꯍꯧꯋꯦ ꯑꯗꯨꯅ ꯁꯦꯅꯤꯇꯥꯏꯖꯔ ꯍꯦꯟ ꯁꯦꯅꯤꯇꯥꯏꯖꯔ ꯇꯦꯇꯣꯜꯒꯤ ꯃꯆꯥ ꯑꯃ ꯂꯩꯕꯗꯣ ꯑꯗꯨ ꯈꯔ ꯈꯔ ꯀꯥꯟꯅꯕꯅꯤ ꯑꯗꯨꯝ ꯃꯐꯝ ꯃꯐꯝꯗ ꯇꯩꯕ ꯑꯗꯨ ꯑꯗꯨꯃꯁꯨ ꯂꯩꯒꯦꯅ ꯈꯟꯕꯅꯦ ꯑꯗꯣ ꯃꯄꯥꯟꯁꯦ ꯊꯣꯛꯇꯕꯁꯤꯗ ꯁꯪꯗꯔꯦ ꯑꯗꯣ ꯍꯌꯦꯡ ꯒꯗꯤ ꯊꯣꯛꯁꯤꯔꯥꯅ ꯈꯜꯂꯤ ꯑꯗꯨꯗ ꯊꯣꯛ ꯇꯥꯔꯒꯗꯤ ꯂꯩꯕꯨ ꯂꯩꯔꯛ ꯇꯥꯔꯦ ꯑꯩ
ꯃꯥꯅꯤꯅ ꯃꯥꯅꯤꯅ ꯗꯔꯀꯥꯔ ꯑꯣꯏꯕ ꯑꯗꯨꯒꯨꯝꯕ ꯃꯈꯩꯗꯨꯗꯤ ꯋꯥꯠꯇꯅꯕ ꯊꯝꯒꯗꯕꯅꯤ ꯗꯤꯇꯣꯜ ꯍꯧ ꯇꯧꯔꯛꯑꯕꯅꯤꯅ ꯑꯩꯈꯣꯏꯒꯤ ꯀꯥꯁꯤ ꯀꯥꯒꯤꯁꯤ ꯀꯥꯁꯤ ꯂꯝ ꯇꯩꯕ ꯃꯇꯝꯗ ꯑꯩꯈꯣꯏꯒꯤ ꯐꯤꯅꯥꯏꯟ ꯍꯥꯞꯄꯒꯅꯤ ꯈꯪꯗꯦ ꯅꯠꯇ꯭ꯔꯒ ꯂꯥꯏꯖꯣꯜ ꯍꯥꯞꯄꯒꯅꯤ ꯈꯪꯗꯦ ꯑꯗꯨꯃꯥꯏꯅ ꯇꯩꯔꯒ ꯄꯣꯛ ꯈꯔ ꯂꯨꯅ ꯅꯥꯟꯅ ꯍꯦꯟꯅ ꯊꯝꯊꯔꯒꯗꯤ ꯀꯥꯂꯦꯟ ꯊꯥꯒꯤ ꯃꯇꯝꯁꯤꯗꯤ ꯇꯤꯂꯥꯏꯒꯨꯝꯕ ꯌꯥꯝꯅ ꯊꯣꯛꯄ ꯍꯧꯔꯔꯕꯒ ꯣꯏ ꯇꯤꯤ ꯍꯥꯏ ꯂꯩꯗꯅ ꯑꯩꯕꯨ ꯀ ꯑꯗꯨꯃꯥꯏꯅ ꯇꯟ ꯃꯤ ꯑꯣꯏꯗꯦ ꯑꯗꯨꯕꯨ ꯅꯣꯏꯗꯤ ꯈ ꯈꯔ ꯅꯁꯥꯒꯤ ꯑꯗꯨꯃꯥꯏꯅ ꯎꯕ ꯈꯛꯇꯗ ꯇꯤꯂꯥꯏꯒꯨꯝꯕꯤ ꯆꯨꯒꯟꯕ ꯃꯤ ꯍꯥꯏꯗꯨ ꯑꯣꯏꯕꯅꯤꯅ ꯈꯔ ꯑꯗꯨꯝꯥꯏꯅ ꯗꯤꯇꯣꯜ ꯀꯔꯤ ꯀꯔꯤ ꯑꯩꯗꯨꯣ ꯍꯥꯞꯄꯒ ꯈꯔ ꯑꯗꯨꯝ ꯍꯥꯏꯅ ꯆꯦꯛꯁꯤꯜꯂꯒ ꯇꯧꯔꯣ
ꯍꯣꯏ ꯇꯧꯒꯦꯅ ꯈꯜꯂꯤꯁꯅꯦ ꯇꯦꯇꯣꯜ ꯑꯁ ꯄꯩꯁꯥꯁꯦ ꯐꯅꯌꯥꯝ ꯆꯠꯇꯣꯏꯔꯦ ꯗꯦꯇꯣꯜ ꯗꯦꯇꯣꯜ ꯍꯥꯏꯔꯦ ꯂꯨꯄꯥ ꯆꯥꯃ ꯍꯦꯜꯂꯤ ꯑꯗꯩ ꯕꯤꯛꯁꯁꯨ ꯂꯨꯄꯥ ꯌꯥꯡꯈꯩꯃꯨꯛꯀꯤ ꯆꯥꯡꯅꯤ ꯑꯗꯩ ꯑꯃ ꯑꯃ ꯀꯅꯅ ꯂꯨꯄꯥ ꯆꯅꯤ ꯆꯍꯨꯝꯗꯤ ꯑꯗꯨꯝ ꯆꯠꯈ꯭ꯔꯅꯤ ꯑꯗꯨꯒꯅꯦ ꯂꯥꯏ ꯖꯨꯒꯣꯜꯗꯨꯗꯤꯅꯦ ꯑꯩꯅꯅꯦ ꯍꯥꯟꯅ ꯏꯊꯟꯗ ꯂꯩꯔꯤꯀꯥꯟꯗ ꯂꯩꯕꯒꯤ ꯑꯃ ꯂꯩꯑꯕꯗꯣ ꯑꯩꯒꯤ ꯔꯨꯝꯃꯦꯠ ꯑꯃ ꯑꯔꯤꯛ ꯑꯔꯤꯛ ꯄꯤ ꯑꯃꯅꯦ ꯃꯔꯛ ꯑꯃ ꯂꯩꯃꯤꯟꯅꯔꯝꯃꯦꯕ ꯑꯗꯨꯗꯨꯅꯅꯦ ꯂꯥꯏꯖꯣꯜꯁꯦ ꯍꯥꯞꯁ ꯁꯨꯡꯌꯥ ꯌꯥꯗꯕ ꯁꯨꯡꯌꯥ ꯌꯥꯗꯕ ꯂꯥꯏꯖꯣꯜꯁꯦ ꯍꯥꯞꯇ ꯍꯥꯞꯇꯅꯅꯦ ꯑꯗꯨꯝ ꯃꯥ ꯂꯩꯀꯥꯟꯗꯤ ꯇꯩ ꯑꯗꯨ ꯂꯥꯏꯖꯣꯜꯁꯦ ꯍꯧꯖꯤꯛꯤ ꯑꯦꯛꯁꯄꯥꯏꯔꯤ ꯑꯣꯏꯈꯔꯦꯕ ꯑꯦꯛꯁꯄꯔꯤ ꯑꯣꯏ ꯑꯣꯏꯔꯁꯨ ꯑꯗꯨꯝꯕꯨꯗꯤ ꯁꯤꯖꯤꯟꯅꯗꯣꯏꯅꯦꯕ ꯑꯗꯨ ꯑꯣꯏꯔꯁꯨꯅꯦ ꯑꯗꯣ ꯃꯥꯅ ꯍꯥꯞꯁꯤ ꯌꯥꯔꯅꯦ ꯑꯗꯨꯝ ꯑꯩꯁꯨ ꯍꯧꯖꯤꯛꯇꯣ ꯑꯗꯨꯝ ꯍꯥꯞꯈꯤꯗꯕꯒꯤꯅꯦ ꯂꯥꯏꯖꯣꯗꯣ ꯂꯩ ꯂꯩꯌꯦꯅ ꯀꯧꯕꯒꯤꯅꯦ ꯑꯗꯨꯝ ꯇꯧꯔꯤꯅꯦ ꯍꯥꯏꯕ ꯑꯗꯣ ꯍꯟꯛꯇꯛ ꯑꯃꯨꯛ ꯁꯤꯖꯤꯟꯅꯕ ꯍꯧꯔꯦ ꯑꯗꯣ ꯃꯊꯪ ꯑꯃꯨꯛꯇꯪꯒ ꯁꯤꯖꯤꯟꯅꯔꯕꯨꯗꯤ ꯂꯣꯏꯕꯨꯗꯤ ꯂꯣꯏꯈ꯭ꯔꯅꯤ ꯑꯗꯨꯃꯥꯏꯅ ꯇꯧꯋꯦ ꯈꯣ ꯈꯨꯂꯤꯛ ꯑꯅꯦ ꯑꯩꯔꯨꯝꯃꯦꯠꯇꯣ ꯍꯥꯏꯗꯤ ꯃꯥꯒꯤ ꯄꯩꯁꯥꯅ ꯂꯩꯕꯁꯨ ꯅꯠꯇꯦ ꯑꯩꯒꯤ ꯂꯩꯔꯒ ꯂꯩꯔꯕꯅꯦ ꯑꯗꯨ ꯁꯤꯖꯤꯟꯅꯁꯦ ꯍꯥꯏꯕꯗꯣ ꯁꯨꯡꯌꯥ ꯌꯥꯗꯦ ꯀꯩ ꯈꯜꯂꯤꯅꯣ ꯈꯪꯗꯦ ꯎ
ꯃꯥꯁꯨ ꯃꯁꯥꯅ ꯈꯔ ꯍꯥꯏꯗꯤ ꯆꯦꯛꯁꯤꯟ ꯈꯣꯏꯁꯤꯟꯅ ꯇꯧꯔꯒ ꯀꯨꯞꯄꯒ ꯈꯔ ꯑꯗꯨꯃꯥꯏꯅ ꯇꯧꯕ ꯑꯣꯏꯔꯝꯅꯤ ꯇꯉꯥꯏ ꯐꯗ꯭ꯔꯗꯤ ꯂꯥꯏꯖꯣꯜ ꯍꯥꯞꯄꯒ ꯇꯤꯇꯣꯜ ꯍꯥꯞꯄ ꯍꯥꯏ ꯑꯩꯈꯣꯏꯒꯤ ꯇꯧꯗ꯭ꯔꯁꯨ ꯌꯥꯕ ꯄꯣꯠꯅꯦ ꯇꯧꯗ꯭ꯔꯁꯨ ꯌꯥꯕ ꯄꯣꯠ ꯍꯥꯏꯗꯤ ꯃꯁꯤ ꯇꯉꯥꯏꯐꯗꯕꯗꯤ ꯑꯣꯏꯗꯦ ꯗꯦꯗꯅ ꯍꯥꯏꯗꯤ ꯐꯤ ꯁꯨꯕ ꯃꯇꯝꯗ ꯁꯔꯞ ꯍꯥꯞꯇ꯭ꯔꯗꯤ ꯁꯨꯕ ꯌꯥꯗꯦ ꯑꯗꯒꯤ ꯏꯔꯨꯖꯕ ꯃꯇꯝꯗ ꯁꯥꯄꯣꯟ ꯌꯥꯎꯗ꯭ꯔꯒꯗꯤ ꯀꯔꯝꯅ ꯂꯨꯖꯒꯅꯤ ꯑꯗꯨꯒꯨꯝꯕ ꯄꯣꯠꯇꯤ ꯑꯣꯏꯗꯦꯗꯅ ꯑꯗꯨꯝꯕ ꯑꯣꯏꯕꯅꯤꯅ ꯃꯥꯁꯨ ꯑꯗꯨ ꯈꯔ ꯍꯥꯏꯗꯤ ꯄꯩꯁꯥ ꯅꯨꯡꯁꯥꯗꯨ ꯁꯥꯇ꯭ꯔ ꯉꯥꯛꯇ ꯑꯣꯏꯕꯅꯤꯅ ꯈꯔ ꯑꯇꯣꯞꯄꯗ ꯆꯠꯇꯅꯕ ꯍꯥꯏꯔꯒ ꯈꯔ ꯈꯟꯖꯕꯒꯤ ꯑꯣꯏꯔꯝꯅꯤ ꯃꯥꯅꯁꯨ ꯑꯗꯨ ꯅꯪꯅꯗꯤ ꯑꯗꯨꯃꯥꯏꯅ ꯍꯥꯞꯄꯗꯨ ꯄꯥꯝꯕꯅꯤꯅ ꯃꯥꯁꯨ ꯆꯠ ꯆꯠꯈ꯭ꯔꯕꯅꯤꯅ ꯍꯧꯖꯤꯛꯇꯤ ꯍꯦꯛ ꯍꯥꯞ ꯅꯪꯒꯤ ꯑꯄꯥꯝꯕꯗꯨ ꯇꯧꯔꯣ ꯃꯥꯗꯤ ꯈꯔ ꯑꯗꯨꯃꯥꯏꯅ ꯇꯤꯜꯂꯥꯏꯈꯨꯝꯕꯤ ꯆꯨꯒꯟꯕ ꯈꯣꯠꯄꯗꯨꯁꯨ ꯇꯧꯔꯝꯒꯗꯕ ꯃꯥꯟꯗꯦ ꯃꯥꯅ ꯍꯥꯏꯔꯤꯕꯗꯨꯒꯤ ꯃꯑꯣꯡꯗꯨꯒꯤ ꯃꯇꯨꯡ ꯏꯟꯅꯗꯤ ꯍꯥꯏꯗꯤ ꯃꯉꯣꯟꯗꯗꯤ ꯑꯗꯨꯒꯤ ꯃꯊꯧ ꯀꯥ ꯍꯦꯟꯅ ꯇꯥꯗꯕꯒꯤꯅꯤ ꯍꯥꯏꯕ ꯃꯥꯅ ꯍꯥꯏꯔꯤꯗꯣ ꯑꯗꯨ ꯅꯪꯁꯨ ꯄꯩꯁꯥ ꯅꯨꯡꯁꯥ ꯑꯗꯣ ꯀꯩꯁꯨ ꯌꯥꯝꯅ ꯑꯗꯨꯗ ꯂꯨꯄꯥ ꯂꯤꯁꯤꯡ ꯑꯃ ꯂꯤꯁꯤꯡ ꯑꯅꯤ ꯆꯠꯀꯗꯕ ꯅꯠꯇꯕꯅꯤꯅ ꯑꯗꯨꯝ ꯈꯔ ꯈꯔ ꯈꯥꯏꯗꯣꯛꯑꯒ ꯅꯪꯒꯤ ꯄꯣꯀꯦꯠ ꯃꯅꯤꯗꯒꯤ ꯈꯔ ꯈꯥꯏꯗꯣꯛꯑꯒ ꯑꯗꯨꯝ ꯍꯦꯛ ꯑꯊꯨꯕꯗ ꯂꯩꯔꯒ ꯑꯗꯨꯃꯥꯏꯅ ꯇꯧꯔꯣ ꯑꯗꯨ ꯅꯠꯇ꯭ꯔꯒꯗꯤ ꯇꯤꯂꯥꯏꯒꯨꯝꯕꯗꯤ ꯏꯁꯥꯗ ꯇꯥꯖꯤꯜꯂꯛꯄ ꯌꯥꯎꯔꯗꯤ ꯅꯪ ꯃꯊꯥꯡ ꯃꯊꯥꯡ ꯄꯣꯝꯃꯒ ꯐꯔꯛ ꯑꯃ ꯇꯥꯒꯅꯤ
ꯍꯣꯏ ꯑꯗꯣ ꯑꯩꯅ ꯍꯥꯏꯕꯗꯤꯅꯦ ꯃꯥꯅ ꯑꯗꯨꯃꯥꯏꯅ ꯈꯟꯖꯔꯁꯨ ꯑꯅꯧ ꯏꯅꯧ ꯅꯧꯅ ꯂꯩꯇꯦ ꯍꯥꯏꯕ ꯅꯠꯇꯦꯕ ꯑꯩꯒꯤ ꯍꯥꯟꯅ ꯂꯩꯔꯒ ꯂꯩꯖꯕ ꯄꯣꯠꯇꯣ ꯁꯤꯖꯤꯟꯅꯖꯦ ꯍꯥꯏꯕꯅꯦꯕ ꯑꯗꯨ ꯌꯥꯗ꯭ꯔꯤꯅꯦ ꯍꯥꯏ ꯍꯥꯏꯕ ꯀꯩ ꯈꯜꯂꯥꯅꯣ ꯈꯪꯗꯦ ꯍꯥꯏꯕ ꯑꯗꯣ ꯑꯩꯅ ꯈꯠꯅꯕ ꯇꯟꯕꯒꯤꯅꯦ ꯑꯗꯨꯝ ꯁꯥꯖꯤꯟꯅꯗꯕꯤ ꯂꯣꯏꯁꯟꯒ꯭ꯔꯝꯅꯦ ꯑꯗꯣ ꯍꯧꯖꯤꯛꯇꯤ ꯑꯃꯨꯛ ꯍꯥꯏꯖꯕ ꯋꯥꯅꯤ ꯎꯝ ꯄꯩꯁꯥꯗꯣ ꯀꯩꯅꯣ ꯇꯧꯗ꯭ꯔꯦ ꯑꯗꯣ ꯃꯥꯗꯤꯅꯦ ꯃꯥꯗꯤ ꯁꯤꯖꯤꯟꯅꯔꯣꯏꯕ ꯑꯗꯨꯗꯨꯒꯅꯦ ꯃꯥ ꯂꯩꯇꯕ ꯀꯥꯟꯗ ꯃꯥ ꯌꯥꯎꯗ꯭ꯔꯀꯥꯟꯗꯅꯅꯦ ꯇꯧ ꯑꯗꯨ ꯇꯧ ꯑꯗꯥ ꯇꯧ ꯄꯪꯍꯥꯏ ꯍꯥꯏꯔꯛꯀꯅꯤꯕ ꯑꯗꯨꯏ ꯀꯩ ꯈꯜꯂꯤꯅꯣꯕ ꯑꯗꯨꯒꯤ ꯑꯩꯁꯦ ꯄꯪꯁꯥꯎ ꯁꯥꯎꯅꯤꯡꯕ ꯍꯥꯏꯇꯥꯔꯦ ꯑꯗꯣ ꯈꯪꯗꯦ ꯃꯤꯁꯦ ꯃꯥꯟꯅꯗꯕꯅꯤꯅ ꯑꯗꯨꯝ ꯈꯔꯗꯤ ꯈꯦꯠꯅꯩ ꯑꯗꯨꯅꯤ ꯍꯣꯏ ꯐꯔꯦ ꯑꯗꯨꯗꯤ ꯉꯁꯤꯒꯤꯗꯤ ꯊꯝꯃꯒꯦꯀꯣ ꯍꯌꯦꯡ ꯅꯪ ꯗꯣꯛꯇꯔꯒꯨꯝ ꯆꯠꯁꯤ ꯈꯣꯠꯁꯤꯒ ꯍꯥꯏꯔꯁꯨ ꯑꯗꯨꯝ ꯄꯥꯎ ꯐꯥꯎꯔꯛꯑꯣ ꯑꯗꯨꯗ ꯑꯃꯨꯛ
ꯍꯣꯏ ꯍꯣꯏ ꯑꯩ ꯐꯥꯎꯔꯛꯑꯒꯦ ꯅꯉꯣꯟꯗ ꯁꯣꯏꯗꯅ ꯑꯩ ꯏꯊꯟꯗ ꯆꯠꯄꯗꯨꯗꯤ ꯑꯩ ꯇꯜꯂꯦꯕꯀꯣ ꯑꯗꯨꯅ ꯆꯠꯃꯤꯟ ꯗꯥꯛꯇꯔ ꯆꯠꯄ ꯈꯣꯠꯄ ꯍꯥꯏꯁꯤꯗꯕꯨ ꯑꯈꯣꯏ ꯃꯤ ꯑꯅꯤ ꯁꯨꯕ ꯑꯣꯏꯕ ꯇꯥꯔꯒꯗꯤ ꯋꯥꯊꯣꯛ ꯋꯥ ꯇꯥꯊꯣꯛ ꯇꯥꯁꯤꯟ ꯇꯧꯅꯕꯗꯨ ꯅꯨꯡꯉꯥꯏꯗꯅ ꯐꯔꯦ ꯐꯔꯦ ꯊꯝꯃꯣ ꯊꯝꯃꯣ
ꯍꯣꯏ ꯍꯣꯏ